ꯍꯜꯂꯣ ꯇꯥꯏ ꯅꯨꯡꯉꯥꯏꯔꯤꯕꯣ ꯀꯩꯁ ꯇ ꯑꯣꯗꯦ ꯍ ꯅꯗ ꯑꯩ ꯆꯥꯟ ꯆꯥꯔꯒꯦ ꯉꯁꯤꯗꯤ
ꯉꯁꯤꯁꯦ ꯑꯂꯨꯒ ꯕꯤꯟ ꯆꯥꯏꯌꯦ
ꯍꯥꯎ ꯂꯨ ꯑꯕꯤꯅꯦꯁꯤ ꯑꯩꯈꯣꯏꯗꯤ ꯊꯔꯣꯏ ꯆꯥꯏ
ꯍꯔꯝꯅꯤ
ꯆꯒꯦꯝꯅꯦ ꯑꯗꯨꯁꯨ
ꯆꯊꯔꯣꯏꯗꯣ
ꯂꯧꯗꯒꯤꯅꯦ ꯊꯔꯣꯏ ꯈꯨꯟꯕ ꯌꯥ ꯑ ꯍꯣꯏ ꯊꯣꯛꯈ꯭ꯔꯦ ꯊꯔꯣꯏ ꯈꯨꯟꯕ ꯍꯧꯈ꯭ꯔꯦ ꯈꯨꯟꯕ ꯆ ꯁꯦ ꯀꯣ
ꯁꯤ ꯍꯣꯏ ꯌꯥꯏꯅꯦ ꯆꯥꯅꯤꯡꯈ꯭ꯔ ꯂꯩꯕꯅꯦ
ꯍꯣꯏ ꯊꯔꯣꯏꯁꯨ ꯍꯥꯎꯕ ꯃꯈꯜ ꯑꯃꯅꯦꯕ
ꯑꯣ ꯅꯨꯡꯁꯤꯠ ꯅꯨꯡꯁꯤꯠ ꯀꯟꯕ꯭ꯔꯣꯅꯦ ꯍꯧꯖꯤꯛ
ꯍꯧꯖꯤꯛ ꯈꯪꯗꯦ ꯌꯥꯝ ꯀꯟꯅꯗꯦꯗ
ꯅꯨꯡꯁꯤꯠꯒꯤ ꯃꯈꯣꯟ ꯇꯥꯏ ꯑꯩꯈꯣꯏꯗꯤ ꯅꯨꯡꯁꯤꯠ ꯅꯨꯡꯁꯤꯠ ꯂꯥꯛꯇꯦꯗ
ꯑꯣ ꯅꯨꯡꯁꯤꯠ ꯅꯠꯇꯦ ꯐꯦꯟꯅꯅꯦ
ꯑꯣ ꯑꯣ ꯑꯣ ꯅꯨꯡꯁꯤꯔꯤ ꯃꯈꯣꯡ ꯑꯣꯏꯒꯅ ꯇꯕ
ꯐꯦꯅꯅꯦ
ꯑꯣ ꯑꯣ ꯑꯉꯥꯡꯗꯤ ꯇꯣꯡꯈ꯭ꯔꯦ
ꯇꯨꯡꯈ꯭ꯔꯦ
ꯑꯗꯨ ꯀꯅꯥ ꯀꯅꯥ ꯂꯩꯕꯅꯣ ꯍꯧꯖꯤꯛ
ꯑꯁ ꯏꯕꯥꯅꯤꯀꯡꯇꯥ ꯅꯤꯗ
ꯅꯅꯨꯡꯣꯏꯥꯏꯔꯃꯅꯤ
ꯅꯨꯡꯉꯥꯏꯔꯦ ꯅꯣꯏ ꯅꯣꯏ ꯀꯨꯝꯝꯂꯥꯗ ꯌꯥꯝ ꯍꯧꯕ꯭ꯔꯥ ꯑꯩ ꯌꯥꯝ ꯀꯩꯅꯣ ꯄꯥꯟꯕꯗ꯭ꯔꯕ
ꯀꯣꯝꯂꯥꯔꯥ
ꯑꯣꯥ
ꯑꯩ ꯑꯃꯔꯛꯁꯨ ꯆꯠꯇ꯭ꯔꯤꯌꯦ ꯑꯗꯨꯒꯤ ꯐꯥꯔꯝꯗ
ꯑꯣ
ꯄ ꯄꯗꯕ ꯐꯪꯒꯦ ꯊꯣꯛꯈ꯭ꯔꯕ꯭ꯔꯣꯅꯦ
ꯊꯣꯛꯄ ꯍꯧꯔꯦ ꯍꯥꯏꯌꯦꯦ ꯑꯦ ꯃꯆꯥ ꯃꯆꯥ ꯃꯥꯟꯅꯩꯗ
ꯑ
ꯐꯖꯕꯅꯤꯗ ꯀꯣꯝꯂꯥꯒꯤ ꯐꯥꯔꯝꯁꯨ
ꯑꯥ
ꯅꯣꯡ ꯃꯆꯥꯁꯦꯀꯣ
ꯆꯠꯁꯦ ꯆꯠꯁꯦ ꯍꯥꯏꯔꯁꯨ ꯅꯣꯏꯗꯤ ꯆꯠꯄ ꯉꯝꯗꯧ ꯃꯥꯟꯗꯤꯦꯍꯦ ꯈꯔ ꯂꯥꯞꯄꯒꯤꯌꯦ
ꯑꯁ ꯆꯠꯀꯅꯤ ꯀꯩꯅꯣ ꯇꯤꯐꯤꯟ ꯄꯨꯔꯒ ꯆꯠꯁꯦ ꯄꯤꯛꯅꯤꯛꯀꯨꯝꯅ
ꯑꯁꯦꯡꯕꯩꯔꯣ ꯑꯩꯈꯣꯏ ꯑ ꯑꯩꯈꯣꯏꯒꯤ ꯀꯩꯅꯣ ꯑꯁꯤ ꯑꯣꯔꯦꯟꯖ ꯀꯣꯝꯂꯥꯒꯤ ꯐꯥꯔꯝꯗ ꯀꯩꯅꯣ ꯌꯨꯝꯁꯨ ꯂꯩꯕꯅꯦ ꯌꯨꯝ ꯈꯔ ꯄꯤꯈ꯭ꯔꯒꯀꯣ
ꯑꯣ
ꯑꯗꯨ ꯁꯥꯕꯤꯔꯒ ꯑꯗꯨ ꯑꯗꯨꯗ ꯏꯃꯥ ꯏꯄꯥ ꯑꯗꯨꯝ ꯇꯨꯝꯃꯒ ꯂꯩꯕꯅꯦ
ꯑꯁ ꯅꯨꯡꯉꯥꯏꯅ ꯑꯗꯨꯅꯦ ꯑꯁ ꯐꯥꯔꯝ ꯍꯥꯎꯁꯒꯨꯝꯕꯗꯣ ꯑꯁ ꯌꯥꯝ ꯄꯥꯝꯃꯦ ꯅꯨꯡꯉꯥꯏꯔꯝꯅꯤꯌꯦꯦ ꯅꯣꯏꯗꯤ
ꯏꯁꯤꯡꯁꯨ ꯑꯗꯨꯝ ꯂꯩꯕꯤꯀꯣ ꯑꯗꯨꯗ ꯅꯨꯡꯉꯥꯏꯌꯦ ꯍꯣꯏ
ꯑ
ꯆꯁꯦ ꯁꯤ ꯀꯣꯝꯂꯥ ꯊꯣꯕꯅ
ꯍꯥꯏꯔꯒꯁꯨ ꯑꯗꯨꯝ ꯇꯣꯛꯈ꯭ꯔꯦ ꯆꯠꯇ꯭ꯔꯒ
ꯉꯝꯗꯦ ꯉꯝꯗꯦ ꯍꯥꯏꯔ ꯅꯣꯏꯅ ꯃꯤꯅꯥ ꯆ ꯁꯦꯆ ꯁꯦ ꯑ ꯁꯦ ꯍꯥꯏꯔꯒ
ꯅꯣꯡꯃꯗꯤ ꯁꯣꯏꯗꯅ ꯆꯠꯂꯅꯤ ꯍꯥ ꯀꯃꯂꯥꯗ ꯄꯥꯟꯕꯕ ꯍꯧꯔꯗꯤ ꯀ ꯃꯨꯟꯕ ꯍꯧꯔꯗꯤ ꯆꯠꯁꯦ ꯌꯦꯂꯣ ꯑꯣꯏꯔꯛꯄ ꯀꯥꯟꯗ
ꯀꯔꯤ ꯀꯔꯤꯅꯣ ꯑꯆꯥꯄꯣꯠꯀꯨꯝꯕ ꯆꯁ ꯌꯦꯟꯖꯥꯡꯗꯣ ꯐꯖꯅ ꯑꯦ ꯍꯤꯟꯖꯥꯡꯁꯨ ꯑꯗꯨꯗ ꯊꯣꯡꯕ ꯌꯥꯏꯌꯦ ꯏꯁꯤꯡꯒꯨꯝꯕ ꯑꯗꯨꯝ ꯂꯩꯕꯒꯤꯀꯣ ꯑꯗꯨꯗ ꯄꯨꯔꯒ ꯑꯗꯨꯝ ꯊꯣꯡꯔꯒ ꯆꯠꯄ ꯌꯥꯏꯌꯦ
ꯐꯥꯝꯗꯣ ꯑꯩꯁꯨ ꯑꯁ ꯂꯩꯅꯤꯡꯉꯤꯗ ꯑꯩꯈꯣꯏꯒꯤ ꯐꯥꯔꯝꯒꯨꯝꯕꯗ
ꯑꯣ ꯆꯝꯄ꯭ꯔꯥꯁꯨ ꯂꯩꯕꯅꯦ ꯑꯗꯨꯗ
ꯑꯁ ꯆꯝꯄ꯭ꯔꯥꯖꯨ ꯍꯥꯎꯕꯅꯤꯅꯦ
ꯗꯤꯁꯦꯝꯕꯔ -ꯗꯤꯁꯦꯝꯝꯕꯔ ꯗꯤꯁꯦꯝꯕꯔ ꯖꯅꯋꯥꯔꯤ ꯑꯗꯨꯋꯥꯏꯗ ꯀꯣ
ꯑꯣ
ꯗꯤꯁꯦꯝꯕꯔꯗ- ꯗꯤꯁꯦꯝꯕꯔꯗꯣ ꯀꯣꯝꯂꯥ ꯍꯥꯎꯕ꯭ꯔꯅꯦ ꯑꯩꯗꯤ ꯑ ꯖꯅꯋꯥꯔꯤ ꯑꯗꯨꯒꯨꯝꯕꯗꯨꯅ ꯍꯥꯎ-ꯍꯥꯎꯕ ꯍꯦꯟꯕ ꯃꯥꯜꯂꯦꯗ
ꯈꯪꯗꯦ ꯑꯩꯗꯤ ꯅꯪ ꯑꯦꯛꯁꯄꯤꯔꯤꯌꯦꯟꯁ ꯂꯩꯔꯝꯒꯅꯤ
ꯈꯔ ꯃꯨꯟꯕꯒꯤꯀꯣ- ꯈꯔ ꯃꯨꯟꯕꯒꯤ ꯑꯗꯨꯝ ꯀꯩꯅꯣ ꯁꯨꯠ
ꯑꯗꯨ ꯑꯗꯨꯗꯤ ꯖꯅꯋꯥꯔꯤꯗ ꯆꯠꯄꯅ ꯐꯩꯅꯦ ꯎꯝ
ꯗꯤꯁꯦꯝꯕꯔꯗꯤ ꯆꯠꯄ ꯅꯡꯉꯣꯏꯗ ꯑꯈꯣꯏ
ꯑꯗꯨꯅꯦ ꯑ ꯊꯕꯛ ꯂꯩꯕ ꯑꯗꯨꯁꯨ ꯁꯣꯁꯦꯜ ꯋꯥꯔꯛꯀꯨꯝꯕ ꯑꯁ ꯀꯆꯟꯒꯨꯝꯕ ꯈ꯭ꯔꯤꯁꯃꯥꯁ ꯗꯦ ꯑꯃꯨꯛ ꯇꯧꯔꯅꯦꯕ
ꯑꯗꯨ ꯖꯟꯋꯥꯔꯤ ꯑ ꯀꯩꯅꯣ ꯑ -ꯎꯝ ꯑꯁꯤ ꯊꯕꯛ ꯂꯣꯏꯅ ꯂꯣꯏꯔꯒ ꯀꯣ ꯐ꯭ꯔꯤꯗ ꯂꯩꯕꯅ ꯑꯗꯨ ꯆꯠꯁꯤ ꯑꯗꯨꯒ ꯑ-ꯍꯥ ꯑꯁꯤ ꯀꯩꯅꯣ ꯄꯥꯔꯠ ꯋꯥꯟꯗ ꯏꯁꯤꯡ ꯂꯩꯕꯗꯣ ꯄꯨꯈ꯭ꯔꯤꯒꯨꯝꯅ ꯑꯃ ꯂꯩꯕꯗꯣ ꯇꯦꯡꯀꯤ ꯇꯧꯔꯒ ꯑꯗꯨꯗꯁꯨ ꯆꯠꯁꯦ ꯀꯣꯏꯕ ꯅꯣꯏ ꯑꯃꯁꯨ ꯆꯠꯔꯝꯂꯣꯏꯀꯣ
ꯑ ꯆꯠꯇ꯭ꯔꯤ ꯑꯩꯗꯤ
ꯑꯩꯄꯨꯕꯤꯌꯦ
ꯎꯝ ꯅꯪꯗꯤ ꯐꯖ -ꯐꯖꯕ ꯃꯐꯝ ꯐꯖ ꯐꯖꯕ ꯅꯨꯡꯉꯥꯏ- ꯅꯨꯡꯉꯥꯏꯕ ꯃꯐꯝ ꯌꯥꯝ ꯈꯪꯉꯦꯅ ꯑꯁ ꯅꯪꯒ ꯃꯔꯨꯞ ꯇꯧꯕꯁꯦ ꯌꯥꯝ ꯅꯨꯡꯉꯥꯏꯍꯦ
ꯁꯨꯡꯌꯥ ꯌꯥ ꯇꯕꯩꯅꯤ ꯋꯥꯗꯤ ꯋꯥꯕ ꯀꯣ ꯑꯗꯨ ꯂꯝꯕꯤꯗꯣ
ꯎꯝ ꯂꯝꯕꯤ ꯋꯥꯔꯁꯨ ꯑꯗꯨꯝ ꯑꯁ ꯃꯤ ꯃꯄꯨꯡ ꯐꯥꯅ ꯆꯠꯂꯗꯤꯀꯣ ꯅꯨꯡꯉꯥꯏꯅꯤꯗ ꯆꯥꯕꯣꯠ ꯀꯨꯝꯕ ꯌꯥꯝ ꯄꯣꯔꯒ ꯍꯩꯒꯨꯝ ꯃ ꯌꯥꯝ ꯄꯨꯔꯒ
ꯍꯩꯗꯨꯗꯤ ꯄꯨꯕ ꯌꯥꯗꯦ ꯄꯨꯗ꯭ꯔꯁꯨ ꯌꯥꯔꯦ ꯑꯗꯨꯗ ꯑꯗꯨꯝ ꯂꯩꯅꯦ
ꯎꯝ
ꯆꯝꯄ꯭ꯔꯥꯒꯨꯝꯕ ꯀꯣꯝꯂꯥꯒꯨꯝꯕꯗꯤ ꯂꯩꯔꯦ ꯑꯗꯨꯕꯨ ꯀꯩꯅꯣ ꯕꯣꯏꯂꯔꯒꯨꯝꯕ ꯂꯧꯔꯒ ꯑꯥꯎ ꯑꯁꯦꯡꯕ ꯆꯠꯁꯦ
ꯎꯝ ꯆꯠꯁꯦ
ꯅꯦꯛꯁ ꯌꯔꯗꯤ ꯑꯥ ꯀꯔꯤꯅꯣ ꯂꯣꯇ꯭ꯔꯤꯒꯨꯝꯕ ꯑꯃꯁꯨ ꯇꯧꯔꯣꯏꯕ ꯑꯗꯨꯒꯤ ꯐ꯭ꯔꯤꯗ ꯈꯔ ꯅꯨꯡꯉꯥꯏꯔꯅꯤ
ꯑꯗꯨꯅ ꯋꯥꯈꯜ ꯅꯨꯡꯉꯥꯏꯔꯦꯀꯣ
ꯎꯝ
ꯂꯣꯇꯔꯤꯒꯨꯝꯕ ꯀꯔꯤ ꯀꯔꯤꯅꯣ ꯃꯔꯨꯞꯀꯤꯗꯣ ꯋꯥꯈꯜ ꯅꯨꯡꯉꯥꯏꯇꯦ ꯋꯥꯏꯕ
ꯑꯁ ꯄꯩꯁꯥ ꯂꯩꯇꯕꯒꯤꯀꯣ
ꯎꯝ
ꯀꯩ ꯀꯔꯤ ꯇꯧꯔꯒ ꯂꯩꯕ꯭ꯔꯣ ꯍꯧꯖꯤꯛ ꯑꯗꯨ ꯑꯗꯨꯝ ꯐꯝꯃ ꯂꯩꯕ꯭ꯔꯣ
ꯁꯨꯝ ꯍꯣꯏ ꯐꯝꯃꯒꯂꯩꯗ ꯀꯗꯧꯔꯨꯅꯤ ꯅꯅꯪꯁꯨ ꯀꯣꯏꯕ ꯂꯥꯛꯑꯣ ꯍꯥꯏꯔꯒ
ꯃꯤ ꯀꯅꯥꯁꯨ ꯂꯩꯇꯕ ꯏꯅꯦꯒꯤ ꯌꯨꯝꯗꯤ
ꯑꯩꯒꯅ ꯑꯩꯒꯤ ꯌꯨꯝꯒ ꯅꯪꯒꯤ ꯌꯨꯝꯒ ꯆꯞ ꯃꯥꯟꯅꯔꯦ ꯉꯁꯤꯗꯤ ꯃꯤ ꯃꯤ ꯂꯩꯇꯕꯒꯤ ꯊꯣꯛꯄ ꯌꯥꯗ꯭ꯔꯦ
ꯍꯥꯥꯍꯥꯎ ꯋꯦꯗꯔꯁꯤꯒꯣ ꯁꯥꯕꯁꯨ ꯅꯠꯇꯕ ꯑꯦ ꯀꯔꯤꯅꯣ ꯅꯨꯡꯁꯥꯗꯣ ꯌꯥꯝ ꯊꯣꯛꯄꯁꯨ ꯅꯠꯇꯕ ꯑꯗꯨꯝ
ꯑꯗꯨꯁꯨ ꯑꯃꯔꯣꯝꯗ ꯗꯤ ꯅꯨꯡꯉꯥꯏꯗ ꯑꯩꯒꯤꯗꯤꯀꯣ ꯅꯪꯒꯤ ꯅꯨꯡꯉꯥꯏꯇꯕ꯭ꯔꯥ ꯁꯤꯒꯨꯝꯕ ꯋꯦꯗꯔꯁꯦ ꯑꯩ ꯑꯃꯨꯛ ꯑꯗꯨꯝꯝ
ꯅꯞ ꯅꯞ ꯂꯥꯎꯏ
ꯏꯍꯤꯍꯤ ꯅꯨ ꯅꯨꯡꯁꯥ ꯊꯣꯛꯑ ꯌꯥꯝ ꯁꯥꯃꯟꯕꯀꯣ
ꯑꯗꯨꯅ ꯅꯨꯡꯉꯥꯏꯍꯦ
ꯑꯁ ꯑꯩꯗꯤ ꯉꯝꯗꯦꯍꯦ ꯁꯥꯕꯁꯦ ꯑꯩꯗꯤ ꯏꯪ ꯏꯪꯕ ꯑꯣꯏꯅ ꯄꯥꯝꯃꯤꯗ ꯋꯤꯟꯇꯔ ꯑꯣꯏꯅ ꯄꯥꯝꯃꯤꯗ
ꯑꯗꯨ ꯁꯥ ꯁꯥꯅꯤ ꯁꯥꯔꯁꯨ ꯑꯗꯨꯝ ꯁꯉꯥꯏꯗꯣ ꯐꯖꯅ ꯊꯣꯡꯕ ꯑꯗꯨ ꯑꯣꯏꯔꯗꯤ ꯈꯔ ꯅꯨꯡꯉꯥꯏꯅ ꯊꯣꯛꯇꯕꯒꯨꯝ ꯊꯣꯛꯄꯒꯨꯝ ꯇꯧꯕꯗꯨꯀꯣ ꯅꯪꯒꯤꯅꯤꯅꯦ ꯑꯩꯈꯣꯏ ꯀꯥꯏꯗ ꯆꯠꯈꯤꯅꯣ ꯑꯣ
ꯑꯗ ꯆꯠꯁꯤ ꯀꯩꯅꯣ ꯁꯦꯝꯅꯤꯡꯉꯥꯏ
ꯑꯣ
ꯑꯣ ꯑꯣꯛ ꯑꯣꯛꯀꯤ ꯃꯐꯝ ꯁꯦꯝꯅꯤꯡꯉꯥꯏ
ꯈꯔ
ꯑꯣ ꯂꯣꯏꯅꯤꯡꯉꯥꯏ ꯇꯦꯛꯛꯅꯣꯗ ꯔꯦꯋꯤꯛ
ꯑꯣ ꯑꯣ ꯅꯪ ꯇꯧꯕ ꯍꯧꯔꯅꯤ ꯑꯗꯨꯗ
ꯑꯣ ꯍꯧꯥꯎꯗꯤ ꯍꯧꯈ꯭ꯔꯦꯅ ꯍꯥꯟꯅ ꯀꯩꯅꯣꯗꯤ ꯑꯣꯛꯀꯤꯗꯤꯀꯣ
ꯀꯌꯥꯅꯣ ꯑꯗꯣ
ꯑꯣ ꯑꫭ ꯍꯧꯖꯤꯛꯇꯤ ꯅꯍꯥꯟꯗꯤ ꯃꯔꯤ ꯃꯔꯤꯅꯦꯕꯀꯣ ꯍꯧꯖꯤꯛꯄꯨꯗꯤ ꯍꯧꯖꯤꯛꯄꯨꯗꯤ ꯑꯩꯈꯣꯏ ꯏꯅꯦꯝꯕꯣꯛꯅ ꯄꯨꯔꯛꯄꯗꯣ ꯃꯉꯥ ꯁꯨꯔꯦ ꯑꯗꯨ ꯑꯣꯏꯔꯗꯤ ꯇꯣꯇꯜꯅ ꯃꯉꯥ ꯇꯔꯨꯛ ꯇꯔꯦꯠ ꯅꯤꯄꯥꯜ ꯃꯥꯄꯜ ꯄꯟ ꯁꯨꯔꯦ
ꯅꯨꯡꯉꯥꯏꯒꯗꯧꯕ ꯃꯥꯂꯦꯍꯦ
ꯅꯨꯡꯉꯥꯏꯅꯤ ꯍꯣꯏ ꯅꯪꯁꯨ ꯂꯥꯛꯑꯣ ꯀꯣꯏꯔꯂ ꯂꯥꯛꯑꯣ ꯌꯦꯡꯅꯤꯡꯉꯥꯏ
ꯑꯁꯤ ꯀꯩꯅꯣ ꯇꯔꯅꯦꯜꯒꯤ ꯃꯅꯨꯡꯗ ꯆꯪꯅꯕꯀꯣ
ꯑꯣ
ꯑꯣ ꯑꯣ ꯑꯁ ꯅꯣꯡꯃ ꯆꯠꯁꯦ ꯑ
ꯌꯥꯝ ꯏꯪꯕꯅꯦ ꯁꯝꯃꯔꯗꯗꯤꯀꯣ ꯑꯍꯣꯏ ꯁꯝꯃꯔꯗꯗꯤ ꯌꯥꯝ ꯏꯪ ꯇꯅꯦꯜꯒꯤ ꯃꯅꯨꯡꯗꯣ ꯌꯥꯝ ꯅꯨꯡꯉꯥꯏꯕꯅꯦ ꯑꯩ ꯏꯊꯗꯁꯨ ꯌꯥꯝ ꯑꯗꯨꯝ ꯆꯠꯂꯦꯗ
ꯑꯩꯗꯤ ꯃꯔꯣꯟꯁꯨ ꯆꯠꯇ꯭ꯔꯤꯌꯦ ꯑꯩꯗꯤ ꯏꯊꯟ ꯆꯠꯄꯥ ꯉꯝꯒꯥꯗꯧ ꯃꯥꯟꯗ
ꯉꯝꯅꯤꯗ ꯉꯝꯅꯤꯗ ꯌꯥꯝ ꯅꯨꯡꯉꯥꯏꯔꯕꯅꯦ ꯌꯥꯝꯅ ꯌꯥꯝꯅ ꯁꯥꯡꯕ ꯇꯅꯦꯜꯁꯨ ꯅꯠꯇꯕꯒꯤꯀꯣ ꯑꯗꯨꯝ ꯑꯦꯚꯔꯦꯁꯇ ꯃꯦꯗꯤꯌꯝꯗꯅꯦꯕ
ꯑꯣ ꯑꯩꯗꯤ ꯆꯦꯡꯒꯗꯧꯕ ꯃꯥꯜꯂꯦ ꯑꯥ ꯇꯧꯔꯒ ꯆꯦꯟꯗꯩꯕ ꯃꯜꯂꯤ
ꯀꯤꯕꯗꯨ ꯀꯤꯔꯥꯔꫭꯏ
ꯅꯣꯡꯃ ꯆꯠꯁꯦ
ꯍꯣꯏ ꯆꯠꯁꯦ
ꯅꯣꯏ ꯀꯩꯅꯣ ꯂꯧ ꯀꯩꯅꯣ ꯇꯧꯗꯦꯀꯣ ꯍꯧꯖꯤꯛꯀꯥꯟ
ꯑ ꯇ ꯑꯣꯗ ꯑꯩꯈꯣꯏ ꯏꯆꯦꯈꯣꯏ ꯇꯧꯋꯦ ꯑꯩꯈꯣꯏ ꯑꯩꯈꯣꯏ ꯃꯕꯣꯛ ꯑꯩꯈꯣꯏꯒꯤ ꯁꯨ ꯇꯧꯗ꯭ꯔꯦ ꯑꯩꯈꯣꯏꯒꯤꯁꯨ ꯇꯧꯗ꯭ꯔꯦ
ꯎꯝ ꯀꯗꯥꯅ ꯇꯧꯕꯅꯣ ꯅꯣꯏꯒꯤꯗꯣ
ꯏꯆꯦ ꯈꯣꯏꯅ ꯇꯧꯈ꯭ꯔꯦ
ꯇꯦ ꯕ꯭ꯔꯤꯛꯁꯤꯁꯔꯥ ꯑꯆꯥ ꯑꯣꯗꯔꯥ
ꯅꯠꯇꯕ ꯃꯤ ꯀꯩꯅꯩꯅꯣꯗ
ꯑꯣ ꯑꯣ ꯌꯥꯝ ꯐꯩꯅꯦ ꯇꯨꯃꯤꯟꯅ ꯂꯩꯕꯗꯣ ꯀꯔꯤ ꯇꯧꯕꯔꯣ
ꯀꯩꯁꯨ ꯇꯧꯗꯦ
ꯀꯩꯅꯣ ꯇꯨꯃꯤꯟꯅ ꯑꯗꯨ ꯀꯣꯏꯔꯛꯑꯣꯁꯨ ꯌꯥꯗꯦ
ꯀꯣꯏꯔꯛꯑꯣ ꯅꯪꯁꯨ ꯀꯔꯤꯅꯣ ꯑꯩ ꯑꯩꯒꯤꯗ ꯑꯗꯨꯝ ꯍꯥꯏꯔꯒ ꯂꯩꯔꯦ ꯅꯪꯁꯨ ꯑꯩꯁꯨ ꯑꯩꯈꯣꯏꯁꯨ ꯃꯤ ꯂꯩꯇꯦ ꯅꯈꯣꯏꯁꯨ ꯃꯤ ꯂꯩꯔꯦ ꯑꯗꯨ ꯑꯣꯏꯔꯗꯤ
ꯑꯁꯤ ꯃꯊꯛꯇ ꯑꯃ ꯂꯩꯕꯗ ꯑꯗꯨ ꯊꯦꯡꯅꯔꯁꯦ ꯑꯗꯨꯗꯤ ꯌꯥꯔ ꯌꯥꯔꯔꯣꯏ ꯍꯩꯅꯧ ꯄꯨꯔꯛꯀꯦ ꯑꯩ ꯑꯗꯨꯗ ꯑꯩꯅ ꯃꯦꯂꯒ ꯆꯥꯖꯩ
ꯑꯦ ꯉꯥꯏꯔꯝꯃꯒꯦꯀꯣ ꯍꯌꯦꯡ ꯁꯣꯏꯗꯕꯤ ꯂꯥꯛꯑꯣ ꯀꯣ
ꯂꯥꯛꯇ꯭ꯔꯗꯤ ꯌꯥꯗꯦ ꯑꯩꯗꯤ
ꯅꯣꯏ ꯀꯩꯅꯣꯅꯤ ꯅꯅꯦ ꯈꯔ ꯂꯩꯔꯗꯤ ꯂꯥꯛꯑꯣꯅꯣ
ꯍꯥ
ꯅꯦ ꯑꯩꯈꯣꯏꯗꯣ ꯊꯕꯛ ꯌꯥꯝꯆꯤꯟꯕ꯭ꯔꯥ
ꯑ ꯍꯣꯏ ꯍꯧꯖꯤꯛꯀꯥꯟꯗꯤ ꯈꯔ ꯈꯔ ꯆꯤꯟꯕ ꯃꯥꯜꯂꯦ ꯏꯅꯦ ꯑꯩꯈꯣꯏꯁꯨ ꯍꯣꯏ ꯍ ꯅ ꯃꯔꯛ ꯃꯔꯛ ꯑꯗꯨꯝ ꯐ꯭ꯔꯤ ꯐ꯭ꯔꯤ ꯂꯩꯗ
ꯑ
ꯑꯩꯈꯣꯏꯗꯤ ꯐꯥꯔꯝꯁꯨ ꯂꯩꯇꯦ ꯄꯦꯗꯤ ꯐꯤꯜꯁꯨ ꯂꯩꯇꯦ ꯀꯔꯤꯁꯨ ꯂꯩꯇꯦ ꯑꯗꯨꯒꯤ ꯑꯁ
ꯅꯨꯡꯉꯥꯏ ꯑꯗꯨꯅ
ꯅꯨꯡꯉꯥꯏꯇꯦꯗ